ꯑꯣ ꯇꯥꯏ
ꯇꯥꯕ꯭ꯔꯣ
ꯑꯣ
ꯏꯇꯥꯎꯕꯤꯒꯤ ꯄꯨꯟꯁꯤꯁꯦ
ꯑꯁ ꯑꯩꯒꯤ ꯁꯦꯟ ꯇꯔ ꯁꯤꯇꯔ ꯐꯝꯕꯒꯨꯝꯕꯅꯤꯅꯦ ꯍꯧꯖꯤꯛꯁꯦ ꯂꯣꯏꯔꯦꯅꯦ ꯑꯅꯤ ꯄꯥꯏꯕꯅꯤꯅꯀꯣ ꯑꯩꯁꯦ ꯑꯃꯗꯨꯁꯨ ꯑꯁ ꯇꯧꯔꯛꯀꯦ ꯇꯧꯔꯛꯀꯦ ꯍꯥꯏꯕꯅ ꯂꯩꯌꯦ ꯑꯁ
ꯅꯪ ꯌꯨꯝ ꯍꯟꯂꯛ ꯍꯟ ꯍꯟꯗ꯭ꯔꯤꯕꯣ
ꯑꯁ ꯑꯁ ꯌꯧꯔꯦꯗ ꯌꯨꯝ
ꯌꯨꯝ ꯌꯧꯔꯕꯣ
ꯆꯠꯄ ꯐꯪꯅꯤꯅꯦ ꯉꯁꯤꯁꯦ
ꯊꯥꯗꯣꯛꯄꯨꯗꯤ ꯊꯥꯗꯣꯛꯑꯣꯏꯀꯣ ꯅꯪꯕꯨ
ꯍꯣꯏ ꯊꯤꯟꯗꯤ ꯊꯤꯟꯕꯤꯌꯦꯗ
ꯑ ꯑꯥ
ꯊꯥꯗꯣꯛꯑꯒ ꯃꯥ ꯃꯥꯅ ꯑꯣꯏꯅ ꯇꯧꯕꯤꯌꯦꯗ ꯃꯥꯅ ꯑ ꯃꯅꯨꯡꯁꯥ ꯂꯧꯔꯤꯌꯦ ꯑꯩꯒꯤ
ꯑꯩꯗꯤ ꯅꯪꯕꯨ
ꯃꯅꯨꯡꯁꯥ
ꯐ꯭ꯔꯤꯗ ꯊꯥꯗꯣꯛ ꯑꯣꯏꯗ꯭ꯔꯅ ꯈꯜ ꯈꯜꯂꯨꯕꯅꯤꯅꯦ ꯉꯁꯥꯏ
ꯃꯥꯗꯤ ꯈꯔ ꯐꯕꯅꯤ ꯄꯥꯎꯒꯥꯏꯗꯤ ꯌꯥꯔꯔꯣꯏ
ꯃꯥꯗꯤ ꯑꯥ ꯐꯪꯉꯦ ꯐꯪꯉꯦ ꯃꯥꯁꯨ
ꯃꯥꯒꯤꯗꯤ ꯅꯠꯇꯦ ꯑꯗꯣ ꯃꯤꯒꯤ ꯇꯪꯈꯥꯏ ꯇꯪꯈꯥꯏ ꯇꯧꯁꯦ ꯍꯥꯏꯅ
ꯑ ꯀꯅꯥ ꯀꯅꯥꯒꯤ
ꯂꯩꯁꯥꯕꯤ ꯑꯃ ꯍꯥꯏ ꯑꯗꯨꯃꯥꯏꯅ ꯂꯤꯁꯤꯡ ꯑ ꯆꯥꯝꯃꯔꯤ ꯐꯪꯉꯤ ꯑ ꯅꯠꯇꯦ ꯃꯥꯒꯤ ꯅꯨꯄꯤꯗꯤ ꯅꯍꯥꯟꯒꯤ ꯑꯗꯨꯝ ꯇꯧꯕꯅꯤ
ꯃꯥꯗꯤ ꯌꯥꯝ ꯆꯥꯅꯤꯡꯕꯒꯤ ꯀꯩꯅꯣ ꯌꯥꯝ ꯆꯥꯅꯤꯡꯗꯕꯒꯤ ꯑꯅꯤꯔꯛ ꯑꯅꯤꯃꯛ ꯌꯥꯗ꯭ꯔꯦꯅꯦ ꯃꯥꯒꯤ
ꯑꯥ ꯍꯪꯗ꯭ꯔꯦ ꯑꯩꯒꯤꯁꯤꯁꯨ ꯗꯥꯎ ꯌꯥꯔꯗꯤ ꯌꯥꯒꯗ꯭ꯔꯥ ꯈꯪꯗꯦ
ꯌꯥꯅꯤ ꯌꯥꯅꯦ ꯅꯪꯗꯤ
ꯎꯝ ꯉꯁꯤꯅꯗꯤ ꯂꯣꯏꯁꯤꯜꯂꯅꯤ ꯍꯌꯦꯡꯗꯒꯤꯗꯤ ꯔꯤꯁꯤꯞ ꯈꯛ ꯇꯧꯔꯅꯤ ꯅꯠꯇꯦ ꯔꯤꯁꯤꯞꯇꯤ ꯇꯧꯕꯅꯤꯗ ꯍꯌꯦꯡ ꯐꯥꯎꯗꯤ
ꯎꯝ ꯍꯥꯏ ꯅꯝꯕꯔ ꯑꯃꯒꯤꯗꯣ ꯌꯥꯗ꯭ꯔꯦ ꯅꯪ
ꯑ ꯌꯥꯗ꯭ꯔꯦ ꯃꯤ ꯂꯣꯏꯅꯃꯛꯅ ꯌꯥꯗ꯭ꯔꯦ ꯍꯥꯏꯔꯛꯑꯦ
ꯑ
ꯑꯗꯨꯗꯗꯤ ꯑꯗꯨꯗꯒꯤ ꯐꯪꯅꯤ ꯐꯪꯕꯅꯦꯕꯀꯣ ꯍꯧꯖꯤꯛ ꯑꯍꯨꯝꯗꯣ
ꯎꯝ ꯑꯗꯨ ꯑꯣꯏꯔꯁꯨ ꯀꯣꯜ ꯌꯥꯡꯈꯩ ꯃꯨꯛꯀꯤꯗꯤ ꯄꯔꯣꯁꯦꯁꯤꯡ ꯆꯠꯇ꯭ꯔꯦꯗ
ꯌꯥꯡꯈꯥꯏꯒꯤꯗꯤ ꯌꯥꯡꯈꯥꯏꯒꯤ ꯑꯃ ꯑꯅꯤꯗꯤ ꯆꯥꯉꯛꯀꯅꯤ ꯑꯗꯨꯗꯤ
ꯑꯥ ꯑꯅꯤꯒꯨꯝꯕꯗꯤ ꯆꯪꯒꯗ꯭ꯔꯥ ꯈꯪꯗꯦ
ꯅꯪ ꯀꯣꯂꯦꯖꯒꯤ ꯊꯕꯛꯇꯤ ꯂꯣꯏꯁꯤꯜꯂꯕꯣ
ꯂꯣꯏꯁꯤꯟꯗꯦꯅꯦ ꯉꯁꯤ ꯂꯣꯏꯅ ꯊꯤꯡꯕ ꯋꯥꯅꯤꯅꯦ ꯁꯠ ꯁꯦꯀꯦꯟꯁꯔꯗꯦ ꯑꯣꯏꯕꯒꯤ ꯃꯥꯜꯂꯦ
ꯅꯠꯇꯦ ꯉꯁꯤ ꯏꯁ꯭ꯀꯦꯟꯁꯠ ꯑꯣꯏꯕꯤꯕ꯭ꯔꯥ
ꯑꯥ
ꯑꯣꯔꯝꯅꯤ ꯑꯗꯨꯗꯤ
ꯑꯗꯨ ꯑꯣꯏꯔꯁꯨ ꯑꯦꯛꯖꯥꯝꯅꯤ ꯊꯥꯕ ꯭ꯌꯥꯟ ꯇꯥꯗꯦ ꯄꯦꯂꯥꯈ꯭ꯣꯏꯗꯤ ꯑꯦꯛꯖꯥꯝꯁꯤ ꯊꯥꯔꯤꯕ
ꯉꯁꯤ ꯁꯦꯀꯦꯟꯁꯇꯥꯔꯠ ꯗꯦ ꯁꯦꯀꯦꯟ ꯁꯇꯔꯗꯦ ꯁꯦꯀꯦꯟ ꯁꯇꯔꯗꯦ ꯉꯁꯤ ꯗꯦꯠ ꯇ꯭ꯔꯥ ꯃꯥꯅꯦꯀꯣ ꯑꯗꯨꯗꯤ
ꯎꯝ
ꯌꯥꯝꯅꯦ ꯑꯦꯛꯖꯥꯝꯗꯤ ꯄꯣꯁꯄꯣꯟ ꯇꯧꯋꯦ ꯌꯥꯗꯕꯅꯤꯅ
ꯗꯔꯁꯨ ꯏꯁꯀꯤꯟꯁꯇꯕꯤꯗ ꯁꯦꯠ ꯁꯦꯠ ꯇꯧꯗꯕ ꯌꯥꯏꯅꯦ
ꯑꯥ
ꯃꯣꯏꯗꯣ ꯉꯁꯤꯗꯤ ꯀꯔꯤ ꯇꯧꯅꯤ ꯍꯌꯦꯡꯅ ꯀꯔꯤ ꯑꯃꯨꯛ ꯇꯧꯅꯤ
ꯈꯪꯗꯦꯅꯦ ꯍꯥꯍꯥ ꯉꯁꯤ ꯇꯨꯃꯥꯏ ꯇꯧꯁꯦꯔꯣ ꯍꯥ
ꯕꯥꯛ ꯑꯃ ꯇꯧꯁꯤꯔꯣ
ꯌꯥꯏꯗ ꯑꯩꯗꯤ
ꯕꯥꯅꯤ ꯈꯛꯇꯥ
ꯌꯩꯗ ꯈꯔ ꯑꯇꯥꯡꯕꯀꯣ
ꯑꯥ ꯍꯣꯏ ꯍꯣꯏ
ꯈꯔ ꯇꯥꯡꯕ ꯅꯠꯇ꯭ꯔꯗꯤ
ꯄꯥꯏꯅꯤꯡꯗꯦꯕ
ꯎꯝ
ꯍ ꯍꯧꯔꯦꯟ ꯌꯦꯡꯁꯦ ꯑꯪ ꯍꯔꯦꯟ
ꯇꯟꯖꯥꯗꯣ ꯇꯟꯖꯥꯗꯣ ꯌꯦꯡꯉꯥꯒ ꯑꯃꯨꯛ ꯍꯥꯏꯔꯛꯑꯣ
ꯎꯝ ꯌꯥꯕꯕꯨꯗꯤ ꯌꯥꯅꯤꯗ
ꯑꯥ
ꯑꯩꯒꯤ
ꯑ
ꯊ ꯊ꯭ꯣꯏꯏꯕꯥꯗꯦ ꯅꯪ ꯄꯥꯎ ꯍꯣꯠꯅꯕ꯭ꯔꯥ ꯃꯥꯒꯗꯤꯦ
ꯑꯣꯅꯌꯦ ꯗꯌꯨꯂꯥꯂꯦꯟꯗ ꯗꯤꯂꯂꯦꯟꯗ ꯅꯤꯡꯇꯤ ꯊꯥꯜꯂꯤꯒꯤ ꯔꯦꯟ ꯊꯤ ꯀꯦ ꯍꯥꯏꯅꯦ ꯌꯥꯝꯕꯤꯔ ꯀꯕ ꯑꯅꯤ ꯗꯁꯤꯟꯄꯥꯖ
ꯉꯍꯥꯟ ꯑꯩꯉꯣꯟꯗ ꯍꯥꯏꯔꯛꯑꯦꯕ ꯇꯣꯏꯕ ꯀꯩꯅꯣ ꯄꯣꯠ ꯈꯔ ꯄꯥꯏꯕ ꯅꯨꯃꯤꯠ ꯇ ꯃꯥꯜꯂꯦ ꯃꯉꯣꯟꯗ ꯀꯣꯜ ꯇꯧꯔꯛꯑꯒꯦ ꯇꯧꯔꯛꯒ ꯀꯩꯅꯣꯝ ꯍꯥꯏꯔꯦ ꯀꯩꯅꯣꯝꯅꯝ ꯍꯥꯏꯔꯛꯑꯦ ꯍꯥꯏꯕꯅꯦꯕ
ꯑꯣ ꯀ꯭ꯔꯤ ꯍꯥꯏ
ꯀ ꯅꯨꯡꯁꯤꯕꯒꯤ ꯋꯥꯔꯤꯗ
ꯌꯥꯢꯍꯅꯦ
ꯃꯪꯅꯣꯟꯗꯗꯤ ꯍꯥꯏ ꯍꯥꯏꯗꯣ ꯀꯥꯅꯣ ꯍꯥꯏꯑꯦ
ꯑꯥ
ꯀꯩꯗꯧꯔꯒꯅꯨ ꯀꯩꯗꯧꯒꯅꯨꯗ ꯅꯨꯡꯉꯥꯏꯔꯦ ꯅꯠ ꯊꯣꯏꯕ ꯅꯗꯤ ꯇꯩꯕꯥꯗꯤ ꯑꯁ ꯃꯥꯕꯨ ꯄꯥꯝꯗꯦ ꯑꯗꯨꯃꯥꯏꯅ ꯑ ꯍꯥꯏꯕꯅꯦꯕ ꯃꯗꯤ ꯃꯥꯅꯗꯤ ꯑꯗꯨꯃꯥꯏꯅ ꯑꯗꯨꯝ ꯍꯥꯏꯔꯛꯑꯗꯣ ꯅꯨꯄꯤ ꯅꯨꯄꯤꯗꯨꯅꯗꯤ ꯑꯩꯉꯣꯟꯗ ꯑꯗꯨꯝ ꯇꯏꯕꯥꯅ ꯑ ꯑ ꯁꯤꯕꯥꯅ ꯍꯥꯏꯕꯒꯤ ꯋꯥꯔꯤꯁꯤꯡꯗꯨ
ꯑꯥ ꯑꯥ ꯂꯤꯕꯤꯕ꯭ꯔꯥ ꯑꯣ
ꯅꯨꯄꯤꯅꯗꯤ ꯑꯩꯉꯣꯟꯗ ꯑꯗꯨꯝ ꯍꯥꯏꯕꯤꯕ ꯇꯨꯏꯕꯅꯗꯤ ꯄꯥꯝꯗꯕꯁ ꯇꯥꯕ ꯑꯩꯗꯤ ꯌꯥꯝ ꯅꯧꯅꯤꯡꯕꯅꯦꯗ
ꯑꯥꯢꯌꯥ ꯕꯤꯔꯥꯅꯤꯅꯦ ꯑꯗꯨ ꯅꯨꯄꯥꯁꯨ
ꯍꯦꯍꯦ ꯅꯨꯄꯥꯗꯤ ꯌꯥꯝ ꯊꯣꯛꯄ ꯌꯥꯝ ꯀꯩꯅꯣ ꯇꯧꯋꯦꯕ ꯃꯥꯗ ꯑꯃꯒꯤꯒꯤ ꯃꯑꯣꯡꯗꯨꯗꯤ ꯎꯝ ꯃꯥꯁꯨ ꯈꯔꯥꯞꯗꯤ ꯐꯪꯉꯝꯅꯤꯗꯗꯥ
ꯃꯥꯗꯣ ꯌꯥꯔꯅꯤ ꯍꯥꯏꯕ꯭ꯔꯥ ꯅꯪ ꯅꯠꯇ꯭ꯔꯣ ꯀꯩꯅꯣ
ꯑ
ꯆꯅꯤꯄꯥꯟ ꯐꯪꯉꯦ ꯍꯥꯏꯕꯗꯣ ꯅꯪꯗ ꯃꯄꯥꯟ ꯆꯃꯄꯜ ꯐꯪꯉꯦ ꯍꯥꯏꯕꯗꯣ ꯅꯥꯏꯟ ꯍꯟꯗ꯭ꯔꯦꯠ
ꯍꯥꯏꯅꯦ ꯍꯥꯏꯅꯦ ꯑꯗꯨꯕꯨꯗꯤ
ꯎꯝ ꯎ ꯃꯗꯤ ꯔ ꯆꯠꯇ꯭ꯔꯦꯔꯒ ꯑꯣꯔꯥꯎꯅꯦ
ꯑꯝ ꯄꯥꯏꯒꯦ ꯍꯥꯏꯔꯗꯤ ꯃꯥꯒꯤ ꯌꯨꯝꯗꯅ ꯈꯔꯗꯤꯅꯨꯡꯉꯥꯏ ꯅꯨꯡꯉꯥꯏꯕꯗꯤ ꯅꯨꯡꯉꯥꯏꯅꯦꯕ
ꯑꯗꯨꯅꯦ
ꯄꯥꯏꯕ ꯄꯥꯏꯗ ꯑꯩ ꯑꯩꯒꯤꯗꯤ ꯑꯩꯕꯨꯁꯨ ꯑꯩꯒꯤ ꯌꯨꯝꯗꯁꯨ ꯌꯥꯕꯨꯗꯤ ꯌꯥꯏꯗ ꯈꯔ ꯄꯤꯛꯁꯨ ꯄꯤꯛ ꯑꯗꯨ ꯈꯔ ꯀꯩꯅꯣ ꯇꯥꯕꯗꯣ ꯂꯥꯡꯕ ꯈꯔ ꯅꯨꯡꯉꯥꯏꯔꯕ ꯑꯩꯗꯣ
ꯑꯥ
ꯑꯩꯈꯣꯏꯒꯤ ꯍꯦꯔꯦꯟ ꯃꯄꯨꯗꯣ ꯅꯨꯡꯇꯤꯗꯨꯝ
ꯑꯗꯣ ꯔꯤ ꯈꯔ ꯐꯖꯅ ꯉꯥꯡꯁꯦ ꯤꯟꯊꯤ ꯕꯨ ꯈꯔ ꯋꯥꯔꯤ ꯇꯧꯁꯦ
ꯃꯥ ꯑꯦꯛꯖꯥꯝ ꯑꯦꯛꯖꯥꯝꯁꯨ ꯂꯣꯏꯔꯦ ꯍꯥꯏꯗꯥꯏꯅꯦ ꯃꯥꯗꯣ
ꯍꯣꯏ ꯄ꯭ꯔꯦꯛꯇꯤꯀꯦꯜꯗꯤ ꯉꯥꯏꯔꯤ ꯂꯩꯔꯤ ꯍꯥꯏ ꯑꯣ
ꯑꯦꯛꯖꯥꯝ ꯑꯦꯛꯖꯥꯝ
ꯖꯤꯕꯔꯤꯗꯤ ꯂꯣꯏꯔꯦ ꯍꯥꯏꯌꯦꯦ ꯑꯗꯣ ꯌꯦꯡꯁꯦ ꯑ ꯌꯦ ꯁꯤ ꯈꯔ ꯊꯂꯛ ꯇꯧꯁꯦ
ꯈꯔ ꯄꯥꯡꯃ ꯄꯥꯏꯁꯦ ꯍꯥꯏꯔꯗꯤ ꯑꯗꯨꯝ ꯌꯥꯗꯧ ꯃꯥꯜꯂꯦꯗ
ꯑꯥ ꯑꯗꯣ ꯉꯔꯥꯡꯗꯣ ꯌꯥꯝ ꯒ꯭ꯌꯥꯟ ꯇꯥꯕ ꯍꯧꯔꯤꯗꯤ ꯁꯥꯕꯀꯣ ꯃꯥꯁꯦ
ꯄꯨꯟꯕꯁꯨ ꯐꯩ ꯑꯗꯨ ꯑꯣꯏꯔꯁꯨ ꯀ ꯍꯥꯏꯅ ꯍꯥꯏꯔꯛꯄꯅꯦꯕ ꯑꯗꯣ ꯑꯩ ꯍꯥꯏꯒꯦ ꯃꯥꯅ ꯀꯔꯤ ꯍꯥꯏꯔꯛꯀꯗ꯭ꯔꯣ ꯌꯦꯌꯦꯡꯁꯦ
ꯃꯥꯁꯨ ꯃꯇꯝ ꯃꯇꯝꯒꯤ ꯂꯥꯏꯅꯥꯅꯦꯕ
ꯃꯤ ꯌꯥꯝꯗ꯭ꯔꯁꯨ ꯀꯣ
ꯍꯣꯏ ꯑꯩꯈꯣꯏ ꯑꯍꯨꯝ ꯈꯛꯇ ꯄꯨꯟꯕꯅ ꯅꯨꯡꯉꯥꯏꯅꯤꯗ
ꯍꯣꯏ ꯑꯩꯈꯣꯏꯍꯨꯝ ꯈꯛꯇ ꯍꯥꯏꯅꯁꯦ ꯃꯤꯌꯥꯝꯗꯕꯤꯗ ꯎꯝ
ꯅꯪ ꯅꯪ ꯍꯥꯏꯅꯑꯣ ꯃꯥꯕꯨꯗꯤ
ꯎꯝ
ꯑ
ꯍꯥꯏꯅꯒꯦ ꯑꯩ ꯌꯥꯔꯛꯑꯗꯤ ꯌꯥꯔꯛꯑꯦ ꯌꯥꯔꯛꯇ꯭ꯔꯗꯤ ꯏꯕꯥꯅꯤ ꯈꯛꯇ ꯇꯧꯁꯦ ꯍꯥꯏꯕ꯭ꯔꯣ
ꯌꯥꯏꯗ ꯑꯗꯨ ꯄꯥꯏꯔꯗꯤ ꯌꯥꯏꯗ ꯑꯩꯕꯨꯗꯤ
ꯎꯝ ꯑꯃꯨꯛ ꯀꯟꯐꯥꯔꯝ ꯇꯧꯁꯦ
ꯍꯥꯥ
ꯑꯃꯨꯛ ꯀꯟꯐꯥꯔꯝ ꯇꯧꯁꯦꯕ
ꯑ
ꯃꯥꯕꯨ
ꯍꯥꯟꯅ ꯇꯧꯔꯒꯀꯣ ꯅꯠꯇ꯭ꯔꯒ ꯃꯥꯒꯤ ꯅꯨꯄꯤ ꯍꯧꯖꯤꯛꯀꯤ ꯅꯨꯄꯤꯒꯤ ꯌꯨꯝꯗ ꯆꯥꯛ ꯆꯥꯔꯒꯦ ꯀꯥꯏꯅꯒ ꯍꯥꯏꯔꯛꯀꯗꯕ ꯃꯥꯜꯂꯦ ꯃꯥꯏꯁꯦ
ꯔꯦꯟꯕꯨꯗꯤ ꯊꯤꯕ ꯐꯪꯉꯦ ꯍꯥꯏꯕ꯭ꯔꯥ
ꯈꯪꯗꯦ ꯑꯩꯕꯨ ꯈꯪꯕ꯭ꯔꯥ ꯍꯥꯏꯅ ꯀꯣꯜ ꯇꯧꯔꯛꯄ
ꯅꯨꯄꯤꯗꯨꯅ ꯑꯩꯉꯣꯟꯗꯁꯨ ꯀꯣꯜ ꯇꯧꯔꯛꯑꯦꯕ ꯉꯔꯥꯡ
ꯑ ꯑ
ꯔꯦꯟ ꯈꯪꯕ ꯂꯩꯕ꯭ꯔꯥꯅ
ꯑ
ꯑꯩꯅ ꯈꯪꯗꯦꯅ ꯍꯥꯏꯕꯒꯤ
ꯑ
ꯈꯪꯗꯦꯗ ꯃꯣꯏ ꯔꯦꯟ ꯗꯨꯏꯂꯥꯂꯦꯟ ꯂꯣꯝꯗꯗꯤ ꯐꯪꯉꯣꯏꯗ
ꯎꯝ
ꯔꯦꯟꯁꯨ ꯇꯥꯡꯕꯅꯦ ꯃꯣꯏ ꯑꯗꯨꯗꯤ ꯍ
ꯑꯗꯣ ꯌꯥꯔꯛꯀꯗꯕꯗꯤ ꯃꯥꯟꯗꯤ ꯃꯥꯟꯗꯦ ꯍꯟꯗꯛ ꯑꯩꯈꯣꯏ ꯆꯠꯃꯤꯟꯅꯁꯦ ꯍꯥꯏꯕꯒꯤꯗꯨꯁꯨ ꯃꯥ ꯀꯩꯅꯣ ꯇꯧꯕ ꯃꯥꯜꯂꯦꯕ
ꯀꯗꯥꯏꯗ
ꯅꯠꯇꯦ ꯄꯩꯁꯥꯗꯣ
ꯑ ꯑ
ꯈꯔ ꯋꯥꯕ ꯃꯥꯜꯂꯦꯕ
ꯃꯥꯒꯤ ꯆꯤꯟ ꯈꯇꯅꯤꯗ ꯑꯗꯨꯗꯤ
ꯄꯩꯁꯥꯒꯤꯕꯨꯗꯤ ꯈꯔꯗꯤ ꯋꯥꯗꯤ ꯋꯥꯕꯅꯦ ꯃꯣꯏ ꯏꯃꯨꯡꯗꯣ
ꯎꯝ
ꯑꯃ ꯃꯃꯥ ꯀꯩꯅꯣ ꯀꯩꯊꯦꯜꯗ ꯑꯦꯟꯁꯥꯡꯅ ꯄꯤ ꯌꯣꯟꯕ ꯈꯛꯇꯅ ꯂꯦꯞꯄꯅꯦꯕ ꯃꯌꯥꯝꯕꯁꯤꯅ ꯎꯝ
ꯃꯥ ꯂꯩꯇ꯭ꯔꯁꯨ ꯈꯔ ꯍꯣꯏ ꯍꯣꯏ ꯑꯩꯈꯣꯏꯅ ꯑꯗꯨꯝ ꯈꯔ ꯌꯥꯝꯅ ꯄꯨꯊꯣꯔꯛꯄꯁꯨ ꯌꯥꯏꯗ ꯑꯗꯨꯕꯨꯗꯤ
ꯌꯥꯏ ꯌꯥꯏ ꯃꯌꯥꯝꯕꯁꯨ ꯑꯉꯥꯎꯕ ꯑꯣꯏꯔꯒ ꯂꯩꯕꯅꯦꯀꯣ ꯍꯧꯖꯤꯛꯀꯣ
ꯑꯥ
ꯑꯗꯨꯒꯤ ꯄꯩꯁꯥꯗꯤ ꯈꯔ ꯋꯥꯕꯅꯦ
ꯑꯣ
ꯑꯌꯥꯝꯕ ꯑꯃꯅ ꯉꯥꯎꯕꯃꯛꯇꯤ ꯅꯠꯇꯦ ꯑꯗꯨ ꯑꯣꯏꯔꯁꯨ ꯑꯗꯨ ꯈꯔ ꯁꯨꯗꯕꯅꯦꯕ
ꯑꯣ ꯃꯥ ꯃꯆꯤꯟ ꯃꯅꯥꯎ ꯀꯤꯌꯥꯅꯣꯕ
ꯃꯥꯒꯤ ꯅꯨꯄꯥ ꯑꯍꯨꯝ ꯅꯨꯄꯤ ꯑꯍꯨꯝ ꯑꯣꯏꯕ
ꯅꯨꯄꯤꯁꯤꯡꯗꯨꯁꯨ ꯈ꯭ꯋꯥꯏꯒꯤ ꯑꯍꯟꯗꯣ ꯍꯧꯖꯤꯛ ꯕ꯭ꯔꯣꯀꯂꯤꯟ ꯃꯃꯥ ꯍꯥꯏꯕꯗ ꯑꯗꯨꯁꯨ ꯈꯔ ꯌꯥꯔꯛꯇ꯭ꯔꯦꯕ
ꯑꯣ ꯑꯣ ꯑꯆꯥ ꯑꯠꯆꯥ ꯃꯥꯒꯤ ꯂꯥꯏꯅꯥꯗꯣ
ꯑꯥ ꯑꯗꯨꯒꯤ ꯃꯥꯁꯨ ꯈꯔꯗꯤ ꯆꯦꯛꯁꯤꯟ ꯆꯦꯛꯁꯤꯟꯒꯗꯕ ꯃꯤꯅꯤꯕ
ꯎꯝ ꯈꯔ ꯑꯍꯟ ꯑꯣꯏꯔꯗꯤꯀꯣ ꯑꯗꯨꯝ ꯂꯩꯅꯥꯗꯣ
ꯎꯝ ꯑ ꯀꯣꯛꯀꯤ ꯑꯣꯏꯕꯅꯤꯅꯀꯣ ꯅꯔꯚꯁ ꯁꯤꯁꯇꯦꯝꯒꯤ ꯑꯣꯏꯕꯅꯤꯅ ꯒ꯭ꯌꯥꯟꯗꯁꯨ ꯕꯦꯔꯥ ꯑꯗꯨꯝ ꯂꯥꯛꯏꯕ ꯕꯥ ꯑꯗꯨꯝ
ꯑꯗꯨꯅꯦ
ꯃꯦꯃꯣꯔꯤ ꯂꯣꯁꯁꯨ ꯌꯥꯝ ꯇꯧꯔꯛꯄꯅꯦꯕ ꯑꯍꯟ ꯑꯣꯏꯕꯗ
ꯃꯣꯏꯗꯤ ꯆꯦꯛꯁꯤꯟꯒꯗꯕꯅꯤꯅꯦ
ꯑꯥ ꯁꯤꯟ ꯇꯧꯕꯅꯤ ꯍꯌꯦꯡꯁꯨ ꯆꯥꯔꯆ ꯆꯠꯀꯅꯤ ꯍꯥꯏꯕꯒꯨꯝ ꯇꯧꯕꯅꯦ ꯃꯥꯗꯨ ꯑꯔꯤꯗꯤ ꯁꯥꯗꯤ ꯁꯥꯟꯅꯁꯤꯦ ꯀꯔꯤ ꯀꯃꯥꯏꯅ ꯇꯧꯕ꯭ꯔꯥ ꯕꯣꯜ ꯌꯦꯡꯕ ꯐꯪꯉꯔꯣꯏꯗꯅ ꯑꯗꯨ ꯑꯣꯏꯔꯗꯤ ꯃꯥ ꯆꯥꯔꯆ ꯆꯠꯂꯗꯤ
ꯐꯪꯉꯅꯤꯗ ꯄꯨꯡ ꯑꯅꯤ ꯃꯈꯥꯏꯗ